ꯑꯣꯕ꯭ꯔꯣ ꯑꯁ ꯅꯨꯡꯉꯥꯏ ꯍꯥꯏꯇꯥꯔꯅꯤꯗ ꯕ꯭ꯔꯣ ꯅꯨꯡꯉꯥꯏꯇꯦ ꯍꯥꯏꯕꯗꯤ ꯌꯥꯗꯕꯅꯤꯅ ꯕ꯭ꯔꯣꯗꯤ
ꯑꯩꯁꯨ ꯑꯗꯨꯝ ꯅꯨꯡꯉꯥꯏꯔ ꯍꯥꯏꯇꯥꯔꯅꯤꯅ
ꯑꯣ ꯍꯣ ꯕꯔꯣ ꯀꯩꯗꯧꯔꯝꯃꯣꯅꯣꯅꯦ ꯍꯧꯖꯤꯛꯁꯤꯕꯣ
ꯍꯧꯖꯤꯛꯁꯦ ꯅꯨꯡꯗꯥꯡꯋꯥꯏꯔꯝꯆꯉꯛꯄꯩ ꯉꯥꯏꯍꯥꯛ ꯐꯑꯝꯕꯅꯦ ꯍꯥꯏꯇꯥꯔꯦ
ꯑꯣ ꯑꯣ ꯉꯁꯤꯒꯤ ꯀꯩꯀꯩ ꯁꯤꯟꯊꯥ ꯄꯥꯝꯈꯨꯔꯅꯤ ꯉꯁꯤꯁꯤꯕ
ꯉꯁꯤꯗꯤ ꯊꯣꯏꯅ ꯀꯩꯁꯨ ꯇꯧꯗꯦ ꯑꯗꯨꯝ ꯀꯥꯗ ꯌꯥꯝꯅ ꯂꯩꯔꯦ
ꯑꯣ ꯅꯨꯡꯁꯥꯁꯨ ꯁꯥꯕꯅꯤꯅꯈꯣꯏꯗꯨꯣ ꯑꯗꯨꯕꯨꯗꯤ ꯌꯥꯝ ꯆꯠꯊꯣꯛꯄꯁꯨ ꯍꯧꯖꯤꯛꯇꯤ ꯅꯨꯡꯉꯥꯏꯕ ꯃꯇꯝꯗꯤ ꯑꯣꯏꯗꯦ
ꯑꯗꯨꯅꯤ ꯅꯨꯡꯁꯥꯒ ꯁꯥꯕꯁꯤꯗ
ꯑꯥ
ꯕ꯭ꯔꯣꯗꯤ ꯉꯁꯤ ꯀꯩꯀꯩ ꯇꯧꯈꯤꯒꯦ
ꯎꯝ ꯕꯣ ꯏꯁꯤꯡ ꯅꯨꯡꯃꯤꯗ ꯊꯛ ꯑꯃ ꯆꯠꯊꯣꯛꯑꯦ ꯑꯗꯨꯒꯤ ꯆꯠꯊꯣꯛꯎꯔꯦ ꯑꯗꯨꯒꯤ ꯍꯜꯂꯛꯑꯦꯅ ꯄꯣꯊꯥꯔꯝꯕꯅꯤ ꯑꯗꯨꯒ ꯃꯌꯥꯝ ꯒ꯭ꯔꯨꯞꯇꯁꯨ ꯑꯗꯨꯝ ꯑ ꯋꯥ ꯅꯨꯡꯉꯥꯏ ꯍꯧꯔꯁꯦꯅ ꯍꯥꯏꯔꯝꯃꯤꯅꯤ ꯑꯗꯨꯒꯤ ꯁꯨꯝ ꯉꯥꯏꯔꯝꯃꯤꯖꯥꯠꯅꯤ ꯀꯅꯥ ꯀꯅꯥ ꯀꯩꯅꯣ ꯂꯩꯕꯅꯣꯅꯀꯣ
ꯑꯥ
ꯑꯗꯨꯃꯥꯏꯅ ꯇꯧꯔꯅꯤ ꯕꯣꯔꯗꯤ ꯀꯩ ꯃꯊꯦꯜ ꯇꯧꯁꯤꯟꯈ꯭ꯔꯦ ꯉꯁꯤꯗꯤ
ꯉꯁꯤ ꯅꯨꯡꯗꯥꯡꯒꯤꯗꯤ ꯆꯥꯗ꯭ꯔꯤ ꯑꯌꯨꯛꯀꯤꯕꯨꯗꯤ ꯀꯩꯅꯣ ꯑꯣ ꯑꯣꯏ ꯊꯣꯡꯉꯦ
ꯑꯣ ꯑꯣ ꯑꯣꯏꯅ ꯊꯣꯡꯉꯦ ꯑꯩꯁ ꯑꯗꯨꯗꯤ ꯆꯥꯕ ꯏꯌꯥ ꯌꯥꯝꯗꯧ ꯃꯥꯟꯗꯦꯕ꯭ꯔꯣꯁꯦ ꯕ꯭ꯔꯣ ꯀꯩꯅꯣꯗꯤ ꯌꯦꯡꯗ꯭ꯔꯣ ꯋꯥꯔꯜ ꯀꯞꯀꯗꯤ ꯌꯦꯡꯗ꯭ꯔꯣ
ꯋꯥꯔꯜ ꯀꯞꯁꯦ ꯌꯦꯡꯉꯦ ꯑꯗꯣ ꯍꯧꯖꯤꯛꯁꯦ ꯑꯦꯛꯖꯥꯝ ꯃꯌꯥ ꯑꯣꯏꯕꯁꯤꯗ ꯈꯔ ꯅꯨꯡꯉꯥꯏꯕ ꯈꯜꯂ ꯈꯜꯂ ꯌꯦꯡꯕ ꯍꯥꯏꯒ
ꯍꯣꯏ ꯍꯣꯏ ꯑꯗꯨ ꯌꯥꯝ ꯃꯆꯪ ꯑꯣꯏꯕ ꯈꯛ ꯈꯜꯂꯒ ꯅꯠꯇ꯭ꯔꯥ ꯑꯣ ꯀꯩꯀꯩ ꯇꯤꯝꯒꯤ ꯌꯦꯡꯉꯤꯅꯣ
ꯑꯗꯨꯝ ꯈꯔ ꯀꯩꯅꯣ ꯐ꯭ꯔꯥꯟꯁꯀꯨꯝꯕ ꯐꯣꯀꯁꯤ ꯁꯨꯝ ꯍꯥꯏ ꯇꯥꯏꯈꯔꯦ
ꯇꯠꯇꯅꯤ ꯑꯗꯨꯗꯤ ꯍꯩ ꯍꯤ ꯆꯠꯂꯠꯇꯦꯛ ꯉꯥꯛꯇꯅꯤꯅꯦ ꯕ꯭ꯔꯣꯅ ꯈꯜꯂꯤꯁꯤꯗꯤ ꯕ꯭ꯔꯣ ꯀꯩꯅꯣꯁꯦ ꯁꯦꯃꯤꯁꯇꯔ ꯀꯩ ꯑꯩꯁꯦ ꯑꯗꯨꯝ ꯌꯦꯡꯉꯦꯕꯣ ꯑꯗꯨꯝꯕ꯭ꯔꯣꯅ ꯕ꯭ꯔꯣꯅ ꯌꯦꯡꯉꯕ ꯃꯈ ꯈꯨꯌꯦꯡꯗꯨꯣ ꯑꯗꯨꯝ ꯌꯦꯡꯉꯦ ꯇꯣꯏꯅ ꯍꯟꯗꯦꯠꯃꯛ ꯂꯣꯏꯅꯃꯛꯇꯤ ꯌꯦꯡꯗ꯭ꯔꯦ ꯇꯤꯝ ꯂꯣꯏꯅꯃꯛ ꯁꯨꯅꯀꯣ ꯈꯜꯂꯒ ꯃꯆꯪ ꯑꯣꯏꯕ ꯃꯈꯤꯊ ꯌꯦꯡꯉꯦ ꯑꯗꯣ ꯕ꯭ꯔꯣꯅ ꯑꯦꯛꯖꯥꯝ ꯍꯥꯏꯁꯦ ꯕ꯭ꯔꯣ ꯁꯦꯃꯤꯁꯇꯔ ꯀꯌꯥꯒꯤ ꯑꯣꯏꯗꯣꯏꯅꯣ
ꯑꯗꯨꯝꯗꯤ ꯀꯩꯅꯣꯒꯤꯅꯦ ꯑꯦꯝ ꯑꯦꯁ ꯁꯤꯒꯤ ꯑꯦꯟꯇ꯭ꯔꯥꯟꯁ ꯑꯦꯛꯖꯥꯝ ꯊꯥꯕꯒꯤ
ꯑꯣ ꯑꯣ ꯀꯨꯋꯦꯠꯀꯤ ꯑꯣꯏꯗꯣꯏꯔꯤꯕꯀꯣ
ꯅꯪ ꯀꯒꯋꯦꯠꯀꯤ ꯅꯠꯇꯦ ꯀꯩꯅꯣ ꯑꯩꯈꯣꯏ ꯑꯦꯒ꯭ꯔꯤꯒꯤ ꯑꯣꯏꯅ
ꯑꯣ ꯍꯥꯏꯗꯤ ꯍꯥꯏꯗꯤ ꯀꯩꯅꯣ ꯂꯩꯔꯒꯁꯨ ꯒ꯭ꯔꯦꯁꯔ ꯑꯣꯏꯔꯒꯗꯤ ꯀꯩꯅꯣ ꯇꯧꯋꯤꯗꯅ ꯍꯥꯏꯗꯤ ꯀꯣꯏ ꯁꯥꯟꯅꯩꯗꯅ ꯃꯥꯁꯇꯌꯥ ꯇꯧꯅꯕꯩ ꯑꯗꯨꯒ ꯑꯩꯈꯣꯏ ꯃꯥꯟꯅꯕ ꯑꯣꯏꯅ ꯈꯜꯂꯨꯕ ꯑꯣ ꯐꯥꯔꯁ ꯏꯌꯥꯔꯒꯤ ꯑꯣꯏꯗꯣꯏꯕ
ꯑꯦꯝ ꯑꯦꯁ ꯁꯤ ꯀꯩꯅꯣ ꯐꯥꯔꯁ ꯌꯔꯒꯤ ꯑꯣꯏꯅ
ꯑꯣ ꯅꯨꯡꯉꯥꯏꯕ꯭ꯔꯕꯣ ꯀꯃꯥꯏꯅ ꯇꯧꯒꯦ
ꯑꯗꯨꯝ ꯅꯨꯡꯉꯥꯏ ꯍꯥꯏꯇꯥꯔꯅꯦ ꯕꯔꯣꯗꯤ ꯀꯩꯀꯩ ꯍꯣꯠꯅꯕꯤꯒ
ꯎꯝ ꯍꯣꯏꯁꯨ ꯂꯣꯏꯁꯤꯜꯂꯦ ꯀꯩꯅꯣ ꯂꯥꯏꯔꯤꯛ ꯇꯝꯕꯗꯤ ꯂꯣꯏꯁꯜꯂꯦ ꯍꯥꯏꯇꯥꯔꯦꯀꯣ ꯀ ꯑꯦꯛꯖꯥꯝꯒꯨꯝꯁ ꯑꯗꯨꯝ ꯊꯥꯔꯤ ꯃꯇꯝ ꯁꯪꯀꯥꯟꯗ ꯁꯨꯝ ꯇꯧꯕ ꯌꯥꯕꯒꯤ ꯑꯗꯨꯝ ꯇꯧꯁꯜꯂꯤ ꯑꯗꯨꯒ ꯊꯕꯛ ꯑꯃ ꯁꯨꯝ ꯄ ꯉꯥꯛꯇꯪ ꯑꯣꯏꯅ ꯑꯃꯗꯤꯗꯤ ꯁꯨꯝ ꯑꯗꯨꯝꯁꯨ ꯇꯧꯔꯤ
ꯎꯝ ꯐꯩ ꯂꯩ ꯑꯗꯨ
ꯉꯝꯅ ꯉꯝꯅꯕ ꯁꯨꯝ ꯍꯣꯠꯅꯔꯤ ꯍꯥꯏꯇꯥꯥꯔꯅꯤ
ꯕꯣꯗꯤ ꯍꯟꯗꯛ ꯀꯩꯅꯣ ꯌꯥꯝ ꯅꯨꯡꯉꯥꯏꯁꯤꯒꯦ ꯊꯥꯕꯜ ꯅꯨꯡꯃ ꯌꯥꯝ ꯆꯪꯍꯧꯕ꯭ꯔꯣ ꯀꯃꯥꯏꯅ ꯇꯧꯒꯦ
ꯍꯟꯗꯛ ꯌꯥꯎꯁꯪꯁꯦ ꯑꯗꯨꯝ ꯅꯨꯡꯉꯥꯏꯈꯤꯅꯤ ꯊꯕꯛ ꯀꯩꯀꯥ ꯈꯔꯗꯤ ꯑꯗꯨꯝ ꯇꯧꯈ꯭ꯔꯦ
ꯑꯥ ꯑꯥ ꯑꯗꯨꯝ ꯌꯥꯎꯁꯪꯅ ꯑꯗꯨꯝ ꯃꯄꯨꯡ ꯐꯥꯅ ꯑꯗꯨꯝ ꯑꯦꯟꯖꯣꯏ ꯇꯧꯈ꯭ꯔꯦꯕ
ꯎꯝ ꯍꯟꯗꯛ ꯃꯃꯥꯡꯗ ꯀꯨꯏꯅ ꯏꯔꯥꯡ ꯂꯩꯕꯒ ꯀꯣꯔꯣꯅꯥꯒ ꯇꯧꯔ ꯊꯤꯡꯈꯤꯕꯗꯨꯅ ꯍꯟꯗꯔꯇꯤ ꯐꯥꯏꯖꯅ ꯄꯥꯡꯊꯣꯛꯈ꯭ꯔꯦꯅ
ꯅꯣ ꯉꯅꯤ ꯑꯝꯇ ꯒꯥꯞ ꯊꯥꯒꯤꯗ꯭ꯔꯦ
ꯑ
ꯕꯣꯗꯤ ꯀꯌꯥ ꯀꯌꯥꯝ ꯁꯛꯈꯪ ꯋꯥꯏ ꯈꯪꯅꯔꯒꯦ
ꯁꯈꯪ ꯃꯥꯏ ꯈꯪꯅꯕꯁꯤꯅꯦ ꯍꯧꯖꯤꯛ ꯍꯧꯖꯤꯛꯀꯤꯕꯨꯗꯤ ꯑꯃꯈꯛꯇꯤ ꯂꯩꯖꯔꯤ
ꯑꯥ ꯑꯣꯞꯄ ꯊꯣꯏꯗꯣꯛꯄꯗꯤ ꯈꯪꯅꯗ꯭ꯔꯤ
ꯃꯃꯥꯡ ꯃꯃꯥꯡꯗꯕꯨꯗꯤꯛ ꯑꯍꯨꯝ ꯃꯔꯤꯗꯤ ꯂꯩꯈ꯭ꯔꯦꯀꯣ
ꯑꯥ
ꯍꯣꯖꯤꯟꯗꯤ ꯍꯥꯏꯇꯥ
ꯍꯦꯟꯗꯜ ꯇꯧꯕ ꯑꯗꯨꯝ ꯂꯩꯔꯝꯃꯅꯤꯗ ꯍꯧꯖꯤꯛꯇꯤ ꯁꯨꯡ ꯀꯣꯏꯁꯟꯅꯔꯛꯑꯅꯤꯅꯀꯣ
ꯎꯝ
ꯑꯩꯁꯨ ꯑꯗꯨꯝ ꯅꯨꯡꯇꯤ ꯁ꯭ꯋꯥꯒꯤ ꯑꯗꯨꯝ ꯃꯤ ꯈꯔꯗꯤ ꯑꯗꯨꯝ ꯇꯧꯋꯦꯕ
ꯍꯝ
ꯍꯣꯏꯗꯕ꯭ꯔꯣ ꯁꯨꯝ ꯁꯤꯒꯤ ꯑꯃꯔꯣꯝꯗꯁꯨ ꯌꯥꯝ ꯅꯨꯡꯉꯥꯏ ꯍꯥꯏꯇꯥꯥꯔꯦ ꯍꯥꯏꯗꯤ ꯃꯁꯤ ꯄ꯭ꯂꯦꯠꯐꯣꯝꯁꯤꯒꯤ ꯅꯨꯡꯉꯥꯏꯐꯝ ꯑꯃ ꯍꯥꯏꯔꯒꯗꯤ ꯃꯤ ꯈꯪꯅꯗꯕ ꯀꯌꯥ ꯑꯃꯁꯨ ꯈꯪꯅꯔꯤ ꯅꯠꯇ꯭ꯔꯥ ꯍꯥꯏꯗꯤ ꯖꯥꯇꯤ ꯃꯥꯟꯅꯕ ꯃꯥꯟꯅꯗꯕ ꯊꯤꯗꯕꯤꯗ ꯍꯥꯏꯗꯤ ꯃꯤ ꯀꯌꯥ ꯑꯃ ꯊꯦꯡꯅꯕꯒꯤ ꯈꯨꯗꯣꯡꯆꯥꯕ ꯑꯃꯗꯤ ꯐꯪꯉꯦ ꯃꯁꯤꯒꯤ ꯍꯥꯏꯔꯒꯗꯤ ꯌꯥꯝ ꯅꯨꯡꯉꯥꯏ ꯐꯤꯕꯝ ꯑꯃꯗꯤ ꯑꯣꯏ ꯑꯩꯒꯤ ꯑꯣꯏꯅꯗꯤꯀꯣ ꯍꯥꯏꯗꯤ ꯉꯥꯛꯇꯪ ꯀꯩꯅꯣꯗꯨꯕꯨꯊꯔꯁꯨ ꯑꯋꯥ ꯅꯨꯡꯉꯥꯏꯕꯨ ꯁꯦꯌꯔ ꯇꯧꯅꯔꯁꯤꯕꯨ ꯕ꯭ꯔꯣꯗꯤꯁ ꯀꯩꯅꯣꯒꯨꯝꯕꯒꯗꯤ ꯌꯦꯡꯗ꯭ꯔꯣ ꯁꯦꯔꯤꯁꯀꯨꯝꯕꯒꯗꯤ ꯌꯦꯡꯗ꯭ꯔꯣ
ꯑꯗꯨꯒꯨꯝꯕꯁꯦ ꯑꯩ ꯊꯣꯏꯗꯣꯛꯅꯗꯤ ꯌꯦꯡꯕ
ꯑ ꯏꯃꯥꯒꯨꯝꯕꯒ ꯃꯨꯚꯒꯨꯝꯕꯗꯤ ꯌꯦꯡꯗꯦ
ꯃꯨꯚꯤꯒꯨꯝꯕꯕꯨꯕꯨꯗꯤ ꯃꯔꯛ ꯃꯔꯛꯇ ꯇꯧꯅꯤꯡꯉꯥꯏ ꯂꯩꯇ꯭ꯔꯀꯥꯟꯗꯒꯨꯝꯕꯒ ꯌꯦꯡꯕ ꯌꯥꯎꯋ
ꯑ ꯑꯥ
ꯕ꯭ꯔꯣꯗꯤ ꯀꯩꯀꯩ ꯁꯤꯃꯥꯗꯤ ꯌꯦꯡꯕ
ꯎꯝ ꯀꯩꯅꯣꯒꯨꯝꯕ ꯁꯦꯡꯕꯗꯤ ꯌꯥꯝ ꯄꯥꯝꯃꯦ ꯑꯩꯁꯦ ꯍꯥꯏꯗꯤ ꯀ꯭ꯔꯥꯏꯝꯒꯨꯝꯕꯒꯤ ꯁꯤꯅꯦꯃꯥꯒꯨꯝꯕꯁꯤꯦ ꯑꯗꯩ ꯁꯦꯔꯤꯁꯀꯨꯝꯕꯁꯤꯁꯦ ꯌꯦꯡꯕꯗ ꯑꯗꯨꯝꯗꯤ ꯄꯥꯝꯖꯩ ꯑꯗꯣ ꯀꯨꯏꯔꯦ ꯌꯦꯡꯗꯕ ꯑꯩꯁꯨ ꯍꯥꯏꯗꯤ ꯁꯨꯝ ꯁꯤꯃꯥꯒꯨꯝꯕ ꯌꯦꯡꯕꯁꯨ ꯑꯗꯨꯩ ꯃꯇ ꯌꯥꯝ ꯃꯥꯡꯉꯤꯗꯅ ꯍꯥꯏꯗꯤ ꯁꯤ ꯑꯃꯇꯪ ꯂꯣꯏꯁꯤꯟꯈꯤꯒꯦ ꯁꯤ ꯑꯃꯇ ꯂꯣꯏꯁꯤꯟꯈꯤꯒꯦꯅ ꯇꯧꯋ ꯊꯕꯛꯁꯦ
ꯍꯧꯈ꯭ꯔꯒꯗꯤ ꯂꯣꯏꯁꯤꯜꯍꯧꯗ꯭ꯔꯗꯤ ꯅꯨꯡꯉꯥꯏꯖꯗꯕꯗꯣ
ꯑꯩꯈꯣꯏꯒꯤ ꯃꯩꯇꯩꯒꯤ ꯀꯩꯅꯣꯗ ꯍꯥꯏꯒꯦꯂꯣꯏ ꯁꯥꯟꯅꯕ ꯍꯧꯒ ꯂꯣꯏ ꯁꯟꯗꯕꯤ ꯐꯠꯇꯦ ꯀꯥꯏ ꯍꯥꯏꯕ ꯑꯃ ꯂꯩꯕꯗꯣ ꯑꯗꯨꯏ ꯏꯐꯝꯗꯩꯒ ꯇꯥꯕ ꯑꯗꯨꯅ ꯁꯤꯅꯦꯃꯥꯒꯨꯝꯕ ꯌꯦꯡꯕꯁꯤꯗꯤ ꯑꯩ ꯅꯨꯃꯤꯠ ꯍꯥꯏꯗꯤ ꯏꯁꯥꯒꯨꯝꯕ ꯕꯣꯔꯤꯡꯒꯨꯝꯕ ꯆꯨꯔꯀꯥꯟ ꯀꯩꯅꯣꯒꯨꯝꯕ ꯇꯧꯔꯀꯥꯟꯗ ꯑꯗꯨꯃꯥꯏꯅ ꯑꯣꯏꯅ ꯌꯦꯡꯉꯦ ꯅꯨꯒꯤꯠ ꯊꯥꯛ ꯈꯥꯏꯗꯣꯛꯑꯒ
ꯎꯝ ꯑꯗꯨꯝꯕꯅꯤ ꯑꯩꯁꯨ ꯈꯔ ꯇꯧꯅꯤ ꯇꯧꯅꯤꯉꯥꯏ ꯏ ꯂꯩ ꯂꯩꯇ꯭ꯔꯀꯥꯟꯗꯒꯨꯝꯕ
ꯑꯥ ꯅꯠꯇ꯭ꯔꯗꯤ ꯌꯥꯗ꯭ꯔꯦ ꯍꯥꯏꯗꯤ ꯆꯍꯤ ꯃꯇꯥꯡꯁꯤꯗꯁꯨ ꯃꯇꯝ ꯌꯥꯝ ꯑꯉꯟꯕꯁꯤꯕꯁꯤꯁꯨ ꯌꯨꯝꯗ ꯌꯥꯝ ꯌꯥꯝ ꯉꯥꯡꯉꯦꯕ ꯑꯗꯨꯅ ꯈꯔ ꯒ꯭ꯌꯥꯟ ꯇꯕꯨꯣ ꯁꯔꯦ ꯍꯥꯏꯇꯥꯔꯦ ꯍꯧꯁꯤꯤ ꯀꯥꯟꯁꯤ ꯕ꯭ꯔꯣꯗꯤ ꯀꯩꯅꯣꯗ ꯑꯣꯏꯗꯣꯏꯔꯥ ꯕ꯭ꯔꯣꯅ ꯇꯝꯃꯤ ꯍꯥꯏꯁꯦ ꯀꯥꯎꯗ ꯑꯣꯏꯗꯣꯏꯔꯥ
ꯀꯥꯎꯗꯅꯦ
ꯑꯣ ꯀꯥꯎꯁꯦ ꯑꯗꯨꯝ ꯅꯨꯡꯉꯥꯏꯕ꯭ꯔꯣ ꯀꯃꯥꯏꯅ ꯇꯧꯋꯦ ꯍꯥꯟꯅ ꯇꯝꯃꯛꯄꯒ ꯑ
ꯚꯣꯁꯇꯤ ꯑꯣꯏꯔꯒꯒꯤ ꯄꯨꯝ ꯂꯩꯃꯤꯟꯅꯕꯅꯤꯃꯁꯤꯡ
ꯑꯥ
ꯑꯗꯨꯅ ꯑꯗꯨꯒꯤꯁꯨ ꯑꯗꯨꯝ ꯅꯨꯡꯉꯥꯏ
ꯃꯥꯥꯟ ꯍꯣꯇꯦꯜꯒꯤ ꯑꯦꯛꯁꯄꯤꯔꯤꯌꯦꯟꯁ ꯇꯧꯃꯅꯤꯗꯕ ꯅꯠꯇ꯭ꯔ
ꯎꯝ
ꯀꯥꯎꯁꯦ ꯀꯩꯅꯣꯒꯤꯗꯣꯏꯅꯤꯀꯣ ꯂꯝꯐꯦꯟꯒꯤꯗ ꯑꯣꯏꯗꯣꯏꯅꯦꯕꯀꯣ
ꯏꯔꯣꯏꯁꯦꯝꯃꯔꯤ ꯂꯝꯐꯦꯜꯗꯨꯅ ꯍꯦꯠꯀ꯭ꯋꯥꯇꯔꯅꯤ
ꯃꯅꯗꯦꯕ
ꯑꯥ
ꯕꯣꯏꯗꯨꯗꯗꯤ ꯀꯩꯅꯣ ꯑꯣꯏꯕꯅꯤꯅ ꯐꯤꯜ ꯅꯨꯡꯒꯤ ꯋꯥꯛꯇꯤ ꯑꯗꯨꯝ ꯈꯗꯤꯝ ꯇꯣꯏꯔꯃꯅꯤ
ꯐꯤꯜ ꯐꯤꯜ ꯅꯨꯡ ꯀꯩꯀꯥ ꯑꯗꯨ ꯃꯩꯛ ꯂꯝ ꯀꯨꯝꯕ ꯈꯣꯠꯄ ꯑ ꯑꯗꯨꯒꯨꯝꯕꯅꯤ ꯑꯗꯨꯝ ꯀꯔꯗꯤ ꯇꯧꯔꯦ ꯍꯥꯏꯇꯥꯔꯦ
ꯑ ꯕꯣꯒꯤꯁꯦ ꯃꯥꯁꯇꯔ ꯇꯧꯕ ꯑꯣꯏꯗꯣꯏꯅꯦꯕꯀꯣ
ꯒ꯭ꯔꯦꯖꯨꯑꯁꯟ ꯂꯣꯏꯜꯂꯕ ꯑꯗ ꯍꯧꯖꯤꯛ ꯃꯥꯁꯇꯔꯒꯤ ꯑꯦꯛꯖꯥꯝ ꯊꯥꯗꯕ
ꯑꯣ ꯇꯝꯕꯒꯤ ꯑꯣꯏꯅꯀꯣ ꯑꯣ ꯀꯩꯅꯣꯒꯤ ꯇꯥꯏꯞ ꯅꯤꯠ ꯇꯥꯃꯣꯒꯤ ꯅꯤꯠꯀꯨꯝꯕꯅꯤꯅꯦ ꯀꯣꯗ ꯕ꯭ꯔꯣꯒꯤ ꯑꯦꯛꯖꯥꯝꯁꯤ
ꯑꯗꯨꯝ ꯀ꯭ꯋꯦꯠꯀꯨꯝꯕꯩ ꯃꯑꯣꯡꯗ ꯍꯥꯏꯇꯥꯔꯦ
ꯑꯣ ꯭ꯂꯣꯗꯗꯤ ꯑꯦꯛꯖꯥꯝꯁꯤ ꯀꯌꯥꯝ ꯀꯨꯏ ꯀꯨꯏꯗ꯭ꯔꯦ ꯍꯟꯗꯛ ꯊꯥꯎꯍꯗꯔꯥ
ꯑꯦꯛꯖꯥꯝꯁꯦ ꯃꯊꯪ ꯊꯥꯒꯤ ꯀꯩꯅꯣ ꯇꯥꯡ ꯃꯔꯤꯗ
ꯏꯊꯪ ꯊꯥꯏ ꯇꯥꯡ ꯋꯥꯔꯤꯗ ꯑꯁꯇꯗꯗꯤ ꯌꯥꯍ ꯂꯩꯔꯦꯅꯦ
ꯌꯥꯅ ꯂꯩꯔꯒꯗꯤ
ꯑꯣ ꯍꯣꯏꯗꯕ꯭ꯔꯣ ꯑꯦꯛꯖꯥꯝ ꯅꯨꯡꯉꯥꯏꯅ ꯊꯥꯅꯕ ꯋꯥꯔꯤ ꯃꯈꯟ ꯃꯈꯟ ꯁꯥꯗꯣꯛꯑꯣ ꯍꯌꯦꯡ ꯐꯖꯅ ꯏꯁꯄꯦꯁ ꯂꯩꯇꯅ ꯊꯥꯅꯕ
ꯑꯩ ꯉꯥꯏꯍꯥꯛ ꯀꯩꯅꯣ ꯋꯥꯈꯜ ꯀꯩꯅꯣ ꯇꯧꯕ ꯄꯣꯊꯥꯕꯒꯨꯝꯕ ꯅꯠꯇ꯭ꯔ ꯂꯥꯏꯔꯤꯛ ꯄꯥꯔꯕꯒꯤ ꯑꯗꯨ ꯉ
ꯃꯥꯅꯦ ꯍꯥꯏꯗꯤ ꯑꯦꯛꯖꯥꯝ ꯀꯨꯏꯜꯂꯑꯗꯤ ꯂꯥꯏꯔꯤꯛ ꯄꯥꯕꯁꯨ ꯅꯨꯡꯉꯥꯏꯇꯕꯅꯤ ꯑꯗ ꯋꯥꯈꯟꯗ ꯆꯪꯗꯕꯅꯦꯕ
ꯎꯝ
ꯍꯥꯏꯗꯤ ꯃꯥꯏꯟꯗ ꯔꯤꯂꯦꯛꯁ ꯊꯝꯕꯅ ꯐꯕꯅꯦ ꯑꯦꯛꯖꯥꯝ ꯅꯛꯁꯜꯂꯛꯄꯗꯤ ꯍꯥꯏꯗꯤ ꯍꯥꯏꯖꯕꯩ ꯋꯥꯅꯤ ꯅꯨꯡꯉꯥꯏꯇꯦꯕ ꯍꯥꯏꯗꯤ ꯋꯥꯈꯜ ꯆꯥꯅꯤꯡ ꯇꯥꯅ ꯁꯥꯏꯔꯒ ꯊꯕꯗꯨꯅ ꯅꯨꯡꯉꯥꯏꯕꯅꯦ
ꯎꯝ ꯑꯦꯛꯖꯥꯝ ꯃꯌꯥꯒꯤ ꯇꯦꯟꯁꯟ ꯈꯔꯗꯤ ꯀꯩꯅꯣ ꯊꯧꯕ ꯈꯔ ꯇꯧꯗꯅ
ꯑ ꯁꯨꯝ ꯀꯩꯅꯣ ꯇꯒꯨꯝꯕ ꯇꯧꯔꯒ ꯑꯗꯨꯝ ꯊꯥꯎꯗꯕ꯭ꯔꯣ ꯍꯥꯏꯗꯤꯗꯤ ꯈꯔ ꯀꯥꯎꯒꯟꯕ ꯍꯥꯏꯒꯗ꯭ꯔꯥ ꯈꯔ ꯃꯔꯨꯑꯣ ꯑꯣꯏꯕ ꯍꯥꯏꯒꯗ꯭ꯔꯥ ꯑꯗꯨꯃꯥꯏꯅꯇꯪ ꯌꯦꯡꯉꯒ ꯀꯣ
ꯎꯝ
ꯁꯨꯥꯏꯅ ꯊꯕꯅꯤ ꯅꯨꯡꯉꯥꯏꯕꯅꯦ ꯑꯦꯛꯖꯝꯁꯦꯈꯁꯨ ꯑꯗꯨꯝ ꯊꯥꯕꯅꯤ ꯈꯪꯉꯦꯛꯥꯝ ꯃꯌꯥꯗ ꯂꯥꯏꯔꯤꯛ ꯄꯕꯅ ꯁꯨꯃꯅ ꯑꯗꯨꯝ ꯀꯣꯛ ꯆꯪꯕ ꯌꯥ ꯇꯦꯟꯁꯟ ꯀꯩ ꯃꯌꯥꯝ ꯂꯩ ꯀꯅ
ꯕ꯭ꯔꯣꯒꯤꯗꯤ ꯀꯩꯅꯣ ꯀꯣ ꯂꯥꯏꯔꯤꯛꯛꯇꯝꯕ ꯂꯣꯏꯁꯤꯟꯈꯤꯕꯗꯤ
ꯎꯝ ꯕ꯭ꯔꯣ ꯃꯃꯥꯡ ꯆꯍꯤꯗ ꯂꯣꯏꯁꯤꯟꯈ꯭ꯔꯦ
ꯑꯥ ꯕ꯭ꯔꯣꯟ ꯂꯧꯔꯤꯁꯤꯅ ꯀꯩ ꯑꯣꯏꯗꯣꯏ
ꯎꯝ ꯕ꯭ꯔꯣ ꯑꯩꯈꯣꯏꯅ ꯑꯃꯨꯛ ꯈꯤꯇꯪ ꯇꯣꯡꯉꯥꯜꯂꯦ ꯕ꯭ꯔꯣ ꯑꯩꯒ ꯍꯥꯏꯗꯤ ꯀꯩꯅꯣꯗꯤ ꯑꯣꯏꯗ꯭ꯔꯦ ꯑꯩꯈꯣꯏꯅ ꯑꯃꯨꯛ ꯀꯩꯅꯣ ꯑꯣꯏꯕ ꯍꯥꯏꯗꯤ ꯀꯣꯟ ꯇꯧꯕꯀꯣ
ꯑ
ꯑꯗꯨꯅ ꯑꯩꯈꯣꯏꯅ ꯑꯃꯨꯛ ꯑꯩꯈꯣꯏꯅ ꯐꯥꯏꯅꯥꯟꯁꯅ ꯇ꯭ꯔꯦꯠ ꯅꯨꯡ ꯃꯇꯥꯡꯗꯗꯤ ꯑꯩꯈꯣꯏ ꯀꯩꯅ ꯇꯝꯃꯦ
ꯀꯣꯂꯦꯖꯇꯤ ꯀꯥꯏꯗ ꯇꯝꯃꯛꯀꯦ
ꯀꯣꯂꯦꯖ ꯁꯦꯝꯦꯕ꯭ꯔꯣ ꯑꯗꯨꯝ ꯀꯩꯅꯣ ꯃꯅꯤꯄꯨꯔꯗ ꯑꯗꯨꯝ ꯇꯧꯔꯦ ꯑꯩꯈꯣꯏꯒꯤ ꯗꯤ ꯑꯦꯝꯗ ꯑꯗꯨꯝ ꯇꯧꯁꯜꯂꯛꯑꯦ ꯑꯗꯨ ꯍꯧ ꯄꯥꯟ ꯆꯠꯄꯁꯨ ꯐꯔꯛ ꯇꯥꯈꯤꯕ ꯑꯩꯈꯣꯏ ꯃꯇꯝꯗ ꯀꯣꯔꯣꯅꯥ ꯅꯨꯡꯅꯥꯁꯨ ꯌꯥꯝ ꯂꯥꯛꯈꯤꯕ ꯍꯥꯏꯇꯥꯔꯦꯅꯦ ꯑꯗꯨꯅ ꯑꯗꯨꯒꯤ ꯈꯨꯗꯣꯡ ꯆꯥꯕꯗꯨꯝꯗꯤ ꯐꯪꯈꯤꯗ꯭ꯔꯦ ꯑꯗꯨ ꯃꯈꯥ ꯃꯈꯥ ꯌ ꯂꯣꯏꯁꯂꯦ
ꯐꯩ ꯑꯗꯨ ꯑꯗꯨ
ꯔꯣꯗꯤ ꯑꯗꯨꯝ ꯑꯁꯇꯗꯤ ꯑꯥꯎꯠꯁꯥꯏꯠ ꯇꯧꯔꯛꯄ꯭ꯔꯥ
ꯏꯁꯇꯗꯤ ꯑꯥꯎꯠꯁꯥꯏꯠ ꯇꯧꯔꯛꯇ꯭ꯔꯤ ꯀꯩꯅꯣ ꯃꯥꯁꯇꯔꯁꯤꯗꯤ ꯑꯥꯎꯠꯁꯥꯏꯠꯇ ꯇꯧꯒꯦꯅꯗꯤ ꯈꯜꯂꯤ
ꯑ ꯔꯣꯗꯤ ꯀꯩ ꯀꯩ ꯀꯩꯅꯣ ꯂꯧꯒꯦ ꯌꯦꯡ ꯈꯜꯂꯤꯒ ꯑ ꯋꯥꯁꯒꯨꯝꯕ ꯂꯣꯏꯁꯂꯒ
ꯍꯧꯖꯤꯛꯀꯤꯗꯤ ꯃꯥꯁꯇꯔ ꯑꯁꯤ ꯂꯣꯏꯁꯤꯜꯂꯒ ꯊꯕꯛ ꯃꯆꯥ ꯈꯔꯒ ꯊꯤꯕ ꯑꯗꯨꯅꯤ
ꯑꯣ ꯕ꯭ꯔꯣꯏ ꯁꯨꯝ ꯐꯪꯒꯦꯅꯦ ꯍꯥꯏꯗꯤ ꯕ꯭ꯔꯣꯏꯒꯤ ꯑꯦꯔꯤꯌꯥꯁꯦ ꯌꯥꯝ ꯀꯟꯅꯁꯨ ꯑꯩ ꯈꯪꯗꯦꯕꯀꯣ ꯑ ꯕꯔꯤꯁ ꯁꯨꯝ ꯑꯩ ꯁꯨꯝ ꯑꯥꯏꯗꯤꯌꯥ ꯁꯨꯝ ꯈꯜꯍꯧꯒꯦꯅ ꯍꯥꯏꯗꯤ ꯕ꯭ꯔꯣꯏꯒꯤ ꯁꯨꯝ ꯇꯝꯃꯒꯗꯤ ꯍꯥꯏꯗꯤ ꯀꯩꯀꯩ ꯁꯨꯝ ꯑꯣꯏꯕ ꯍꯥꯏꯗꯤ ꯀꯩ ꯀꯩ ꯀꯩ ꯗ ꯀꯩ ꯀꯩ ꯁꯦꯝꯕ ꯌꯥꯒꯦ ꯁꯨꯝ ꯕꯣꯔꯅ ꯈꯪꯕ ꯁꯨꯝ ꯍꯥꯏꯐꯦꯠꯇꯪ ꯁꯦꯔ ꯇꯧꯔꯛꯑꯣꯅꯦ
ꯎ ꯑꯩꯈꯣꯏꯒꯤꯁꯦ ꯀꯩꯅꯣ ꯑꯗꯨꯝ ꯑꯥ ꯃꯈꯥ ꯄꯤ ꯑꯩꯆ ꯗꯤꯕꯨꯒ ꯂꯣꯏꯁꯤꯜꯂꯒꯗꯤ ꯑꯗꯨꯝ ꯄ꯭ꯔꯣꯐꯦꯁꯔꯒꯤ ꯂꯥꯏꯟꯗ ꯆꯪꯕ ꯌꯥꯏ ꯁꯥꯏꯟꯇꯤꯁ ꯀꯩꯀꯥ ꯑꯗꯨꯒꯨꯝꯕꯒꯤ ꯑꯗꯨꯒꯝ ꯑꯇꯣꯞꯄ ꯊꯕꯛ ꯁꯔꯀꯥꯔꯒꯤ ꯑꯗꯨꯝ ꯀꯩꯅꯣ ꯐꯤ ꯑꯦꯁꯤꯁꯇꯦꯟꯒꯨꯝꯕ ꯑꯗꯩ ꯑꯦꯒ꯭ꯔꯤꯀꯜꯆꯔ ꯑꯣꯐꯤꯁꯥꯔꯒꯨꯝꯕ ꯑꯗꯨꯒꯝꯕ ꯑꯗꯨꯝ ꯈꯔ ꯂꯩ
ꯑꯗꯨꯨꯝ ꯑꯣꯏꯁꯤꯅꯦ ꯑꯩꯈꯣꯏꯒꯤ ꯁꯣꯏꯜ ꯅꯨꯡ ꯇꯦꯁ ꯇꯧꯕ ꯈꯣꯠꯄ ꯁꯤꯒꯨꯝꯕ ꯑꯗꯨꯝ ꯇꯧꯗꯣꯏꯅꯦꯕꯀꯣ ꯑ ꯀꯩꯅꯣꯒꯤꯁꯨ ꯂꯩꯕ꯭ꯔꯥ ꯑꯦꯅꯤꯃꯦꯜ ꯍꯁꯕꯦꯟꯗ꯭ꯔꯤ ꯍꯥꯏꯒꯗ꯭ꯔꯥ
ꯑ ꯑꯗꯨꯁꯔꯤ ꯌꯥꯋꯥꯣꯏ
ꯑꯣ ꯑꯗꯨꯝ ꯂꯣꯏ ꯆꯜꯂꯦꯕꯀꯣ ꯀ ꯌꯥꯔꯒ ꯑꯗꯨꯝ ꯕꯣꯠꯇꯅ ꯑꯣꯏꯌꯦꯕ
ꯑ ꯁꯀꯣꯇ ꯈꯔꯆ ꯆꯉꯒꯥꯏꯇꯥꯔ
ꯕ꯭ꯔꯣꯒꯤꯗꯤ ꯀꯔꯝꯕ ꯀꯩꯅꯣꯗꯅ ꯍꯦꯟꯅ ꯏꯟꯇꯔꯦꯁ ꯑꯣꯏꯒꯦ ꯍꯥꯏꯗꯤ ꯕ꯭ꯔꯣꯒꯤ ꯂꯩꯔꯤꯕ ꯀꯩꯅꯣꯁꯤꯗ ꯁꯥꯟꯅꯕ ꯍꯥꯏꯒ ꯍꯥꯏꯒꯗ꯭ꯔꯥ ꯃꯕꯣꯏꯒꯤ ꯏꯁꯄꯤꯦꯁꯂꯥꯏꯦꯁꯟ ꯍꯥꯏꯒꯗ꯭ꯔꯥ
ꯊꯣꯛꯀꯩ ꯀꯩꯅꯣ ꯑꯗꯨꯝ ꯊꯣꯏꯅ ꯌꯦꯟ ꯍꯦꯟꯅ ꯈꯟꯖꯜꯂꯨꯗ꯭ꯔꯦ ꯀꯩꯅ ꯀꯩꯅꯣ ꯀꯩꯅꯣꯒꯤ ꯅꯥꯄꯤꯁꯤꯡꯕꯤꯒꯤ ꯑꯗꯨꯒꯨꯝꯕꯒꯤ ꯃꯔꯝꯗ
ꯑꯥ ꯑꯣ ꯌꯥꯏ ꯌꯥꯏꯕ꯭ꯔꯣ ꯑꯗꯨꯝ ꯉꯝꯅꯕꯁꯨ ꯑꯗꯨꯝ ꯍꯣꯠꯅꯕꯤꯌꯧꯕ꯭ꯔꯣ ꯀꯣ
ꯑꯣ ꯕ꯭ꯔꯣ ꯑꯩꯒꯤ ꯑꯦꯛꯖꯥꯝꯁꯤꯗꯤ ꯃꯥꯔ ꯀꯩꯅꯣꯗꯣ ꯄꯦꯄꯔ ꯋꯥꯟ ꯇꯨ ꯂꯩꯔꯒ ꯑꯗꯨꯝꯥꯏ ꯑꯗꯨꯃꯥꯏꯅ ꯊꯥꯕ꯭ꯔꯥ ꯑꯦꯟꯇ꯭ꯔꯥꯟꯁꯁꯤꯗ
ꯑꯗꯨꯝ ꯑꯦꯟꯇꯤ ꯑꯦꯟ ꯂꯧꯕꯗꯣ ꯀꯩꯅꯣꯒꯤ ꯅꯤꯠꯀꯤ ꯇꯥꯏꯞꯇ ꯑꯗꯨꯒꯨꯝꯕꯩꯁꯦ
ꯑꯣ ꯑꯗꯨꯝ ꯆꯞ ꯃꯥꯟꯅꯩ ꯄꯦꯄꯔ ꯋꯥꯟ ꯇꯨ ꯂꯩꯗꯣꯏꯅꯦꯕꯀꯣ ꯑꯣ ꯍꯣꯏ ꯑꯗꯨꯗꯤ ꯁꯨꯝꯝ ꯃꯤꯅ ꯍꯦꯟ ꯇꯦꯟꯅ ꯂꯧꯕ ꯏꯁꯩꯗꯤ ꯈꯪꯗꯦꯅ ꯍꯦ ꯇꯦꯟꯅ ꯂꯧꯕ꯭ꯔꯥꯅꯦ
ꯃ ꯑꯦꯗꯤꯕꯔ
ꯑꯣ ꯑꯦꯅꯦ ꯕ꯭ꯔꯣꯁꯦ ꯀꯩꯅꯣꯗꯤ ꯀꯩꯅꯣꯗꯤ ꯀꯣꯂꯦꯖꯇꯤ ꯀ ꯀꯩ ꯀꯩꯅꯣꯗ ꯇꯧꯔꯛꯄ ꯑꯣꯏꯒꯦ
ꯀꯣꯂꯦꯖ ꯍꯧꯖꯤꯛ ꯀꯩꯅꯣ ꯀꯥꯎꯗꯅꯤ
ꯀꯣꯂꯦꯖꯁ ꯑꯗꯨꯝ ꯀꯥꯎꯗꯅꯦꯕꯀꯣ
ꯀꯩꯅꯣ ꯑꯩ ꯍꯥꯏ ꯅ ꯒ꯭ꯔꯦꯖꯨꯋꯦꯁꯟꯗꯣ ꯀꯩꯅꯣ ꯀꯥꯎꯗ ꯂꯣꯏꯁꯟꯟꯅꯉꯥꯏꯔꯤꯦ ꯑꯗꯨ ꯍꯧꯖꯤꯛ ꯀꯩꯅꯣ ꯃꯥꯁꯇꯔ ꯇꯧꯕꯒꯤ
ꯑꯣ ꯑꯩ ꯋꯥꯈꯟꯗꯅ ꯀꯩꯅꯣꯗ ꯇꯧꯒꯅꯦꯅꯁꯨꯜꯂꯨ ꯑ ꯀꯥꯎꯗ ꯑꯗꯨꯝ ꯑꯗꯨꯝ ꯇꯧꯗꯔꯅ ꯑꯗꯨꯒꯤ ꯑꯦꯗꯚꯥꯟꯁ ꯇꯧ ꯌꯥ ꯍꯥꯏꯕꯒꯤ ꯋꯥꯜ ꯑꯗꯨꯃꯥꯏꯅ ꯂꯩꯔꯨꯕ ꯑꯣ ꯣꯛ ꯀꯩꯅꯣ ꯇꯧꯔꯗꯤ ꯀꯔꯝꯕ ꯏꯁꯇꯦꯠꯇꯒꯗꯤ ꯆꯠꯀꯦꯅ ꯁꯨꯝ ꯄ꯭ꯂꯥꯟ ꯇꯧꯔꯤꯅꯣ
ꯍꯧꯖꯤꯛꯐꯥꯎꯀꯤꯗꯤ ꯈꯪꯗꯦ ꯑꯩꯈꯣꯏ ꯑꯦꯛꯖꯥꯝꯁꯦ ꯃꯥꯔꯛ ꯐꯪꯉꯛꯄꯗꯨꯒꯤ ꯃꯇꯨꯡ ꯏ ꯃꯇꯨꯡꯏꯟꯅ ꯀꯣꯂꯦꯖꯁꯦ ꯈꯟꯗꯣꯏꯅꯦꯕ ꯑꯗꯨꯅ ꯑꯣ ꯌꯥꯔꯒꯗꯤ ꯁꯥꯎꯠ ꯂꯣꯝꯗꯒꯗꯤ ꯆꯥꯅꯤꯡꯉꯤ
ꯑꯣ ꯀꯩꯅꯣ ꯕ꯭ꯔꯣꯏꯒꯤꯁꯦ ꯁꯨꯝ ꯆꯍꯤ ꯈꯨꯗꯤꯡꯒꯤ ꯁꯨꯝ ꯌꯦꯡꯕꯗ ꯀꯠ ꯑꯣꯐꯇꯤ ꯀꯌꯥꯝ ꯋꯥꯡꯉꯦ ꯍꯥꯏꯕꯗꯤ